ꯇꯥꯛ
ꯇꯥꯌꯦ ꯇꯌꯦ
ꯇꯥꯗꯕ꯭ꯔꯥ
ꯇꯥꯏꯌꯦ ꯀꯔꯤꯅꯣ ꯃꯁꯤ ꯇꯥꯗ꯭ꯔꯣ
ꯆꯞꯄꯩꯅꯦꯍꯦ ꯅꯪꯉꯣꯟꯗ
ꯑꯣ
ꯀꯔꯤ ꯀꯔꯤ ꯀꯃꯥꯏ ꯀꯃꯥꯏ ꯂꯩꯔꯤꯕ
ꯎꯝ ꯀꯔꯤ ꯀꯔꯤ ꯀꯃꯥꯏꯅ ꯂꯩꯕꯣ ꯍꯥꯏꯕꯣ ꯍꯧꯖꯤꯛꯀꯥꯟꯁꯦ ꯌꯨꯝꯗ ꯂꯩꯕꯒꯤ ꯈꯔ ꯁꯪꯅꯕ ꯍꯥꯏꯗꯨ ꯑꯣꯏꯔꯦ ꯀꯣ ꯑꯩꯁꯦ
ꯎꯝ ꯌꯨꯝꯗ ꯂꯩꯕꯒꯤ ꯈꯔ ꯆꯤꯜꯂꯦ
ꯆꯤꯜꯂꯦ ꯃꯌꯥꯝꯡꯒꯤ ꯄꯥꯈꯣꯟ ꯏꯈꯣꯜ ꯆꯠꯄꯒ
ꯎꯝ
ꯇꯣ ꯑꯇꯣꯝꯕꯤ ꯑꯣꯏꯔꯨ ꯍꯥꯏꯗꯤ ꯄꯥꯈꯣꯟꯗ ꯁꯤꯕꯗ ꯊꯕꯛ ꯑꯗꯨꯝ ꯆꯤꯜꯂꯦ ꯊꯕꯛ ꯑꯇꯩ ꯇꯧꯗ꯭ꯔꯁꯨ
ꯎꯝ ꯑꯃꯅ ꯑꯃꯨꯛ ꯑꯃꯅ ꯑꯃꯨꯛ
ꯑꯃꯅ ꯑꯃꯨꯛ ꯑꯃꯅ ꯑꯃꯨꯛ ꯑꯗꯩ ꯑꯩꯈꯣꯏ ꯅꯥꯀꯟꯗ ꯑꯩꯈꯣꯏ ꯏꯅꯝꯃꯒꯤ ꯌꯨꯝ ꯁꯪꯒꯥꯏ ꯍꯥꯏꯕꯗꯣ ꯁꯪꯒꯥꯕ ꯁꯪꯒꯥꯕ ꯂꯩ ꯍꯥꯏꯕꯗꯣ ꯑꯗꯨꯏꯁꯨ ꯉꯁꯤ ꯁꯤꯁꯦ ꯉꯁꯥꯏꯁꯨ ꯑꯩ ꯍꯧꯒꯠꯂꯦ ꯑꯩ ꯂꯨꯖꯔꯦ ꯃꯣꯏꯗ ꯆꯠꯂꯦ ꯃꯣꯏ ꯊꯕꯛ ꯏꯪꯈꯥꯡ ꯑꯗꯨ ꯈꯔ ꯌꯥꯎꯔꯦ ꯉꯔꯥꯡꯁꯨ ꯍꯛꯆꯥꯡ ꯀꯩ ꯁꯦꯝꯕ ꯃꯣꯏꯒꯤ ꯌꯨꯝ ꯍꯣꯡꯗꯣꯛ ꯍꯣꯡꯖꯤꯟꯒꯤ ꯐꯤꯔꯣꯜ ꯂꯁꯤꯟ ꯈꯣꯠꯆꯤꯟ ꯇꯧꯕ ꯈꯔ ꯌꯥꯎꯔꯦ
ꯎꯝ
ꯑꯗꯨꯗꯨꯒ ꯉꯁꯤ ꯃꯣꯏ ꯀꯣꯜ ꯂꯤꯛ ꯐꯦꯡꯕꯩꯗꯤ ꯍꯧꯖꯤꯛꯀꯥꯟꯗꯤ ꯃꯤꯅꯦꯑꯗꯅ
ꯎꯝ
ꯃꯤꯅꯦꯕꯅꯤꯅ ꯑꯗꯨꯕꯨꯗꯤ ꯋꯥꯏ ꯁꯪꯉꯦ ꯑꯗꯨꯝꯕ ꯇꯧꯗ꯭ꯔꯦ ꯀꯩꯁꯨ ꯑꯗꯣ ꯑꯃ ꯉꯔꯥꯡ ꯎꯝ ꯎꯝ ꯑꯩꯅ ꯋꯥꯖ ꯑꯃꯗꯤꯗꯤ ꯍꯥꯏꯅꯤꯡꯉꯦꯕꯀꯣ
ꯑꯣꯣꯏ ꯌꯥꯔꯦ ꯑꯗꯨꯗꯤ ꯅꯣꯏꯒꯤ ꯀꯔꯝꯕ ꯀꯔꯝꯕ ꯌꯨꯝꯊꯪꯅꯕ ꯀꯣꯟ ꯁꯥꯏꯠꯀꯤꯅꯣ ꯑꯋꯥꯡ ꯊꯪꯕꯗꯨꯔꯥ
ꯎ ꯑꯋꯥꯡ ꯊꯪꯕ ꯑꯃ ꯑꯩꯈꯣꯏꯒꯤ ꯏꯅꯥꯎꯄꯤ ꯑꯃ ꯂꯩꯕꯗꯣ
ꯅꯍꯥꯟ ꯑꯃꯨꯛ ꯑꯩꯈꯣꯏꯅ ꯆꯪꯉꯨꯕꯗꯨ ꯅꯠꯇ꯭ꯔꯥ ꯂꯥꯜꯂꯒ ꯆꯠꯄꯗ
ꯍꯣꯏ ꯍꯣꯏ ꯍꯣꯏ ꯑꯗꯨꯗꯣ ꯃꯣꯏꯒꯤꯗꯣ ꯑꯁꯣꯝ ꯅꯣꯏ ꯂꯥꯛꯄꯗꯁꯨ ꯌꯨꯝ ꯑꯃ ꯁꯥꯍꯧꯗ꯭ꯔꯣ
ꯑ ꯈꯔ ꯁꯥꯕ ꯍꯒꯨꯝꯇ ꯍꯧꯕꯗꯣ
ꯑꯥ ꯑꯥ ꯈꯔ ꯁꯥꯕ ꯍꯧꯍꯧꯕꯗꯣ ꯑꯗꯨꯗꯨꯅꯦꯕ ꯑꯗꯨꯗꯣ ꯂꯣꯏꯁꯤꯟꯕꯩꯅꯦꯕ
ꯎꯝꯝ
ꯑꯩꯈꯣꯏꯒꯤ ꯂꯝꯕꯤ ꯑꯩꯈꯣꯏꯒꯤ ꯑꯗꯨꯝ ꯀꯣꯂꯣꯅꯤꯗꯨꯗꯒꯤ ꯆꯪꯐꯝꯒꯤꯗꯤ ꯍꯦꯛ ꯈ꯭ꯋꯥꯏ ꯑꯍꯥꯟꯕꯗ ꯂꯩꯌꯦꯗ ꯁꯨꯝ ꯁꯣꯝꯂꯅꯥꯀꯥꯟꯗ ꯃꯅꯤꯡꯂꯣꯝꯗ ꯑꯣꯏꯗꯣꯏ
ꯃꯣꯏꯒꯤ ꯃꯄꯥ ꯄꯔꯦꯡꯗꯨꯗ ꯅꯠꯇ꯭ꯔꯣ
ꯑ ꯃꯥꯅꯦ ꯃꯣꯏ ꯌꯨꯝꯗ ꯐꯖ ꯐꯖꯩ ꯐꯖꯩ ꯍꯥꯏꯔꯤꯁꯦ ꯔꯪꯗꯨꯁꯨ ꯌꯥꯝ ꯏꯪꯅ ꯎꯏꯌꯦꯕ ꯕ꯭ꯂꯨꯒ ꯋꯥꯏꯠꯀ ꯑꯧ ꯑꯃ ꯕ꯭ꯂꯨꯗꯁꯨ ꯑꯃꯨꯛ ꯃꯆꯨ ꯈꯔ ꯐꯖꯕꯤꯗꯣ ꯑꯣꯏꯌꯦꯕ
ꯎꯝꯝꯃ ꯀꯩꯅꯣ ꯇꯧꯕꯩꯗꯣ ꯍꯧꯖꯤꯛꯀꯥꯟ ꯌꯨꯝ ꯃꯆꯨꯁꯦ ꯒ꯭ꯔꯦꯗꯨꯅꯝ ꯃ ꯁꯪꯅꯔꯦ ꯒ꯭ꯔꯦꯁꯦ ꯑꯗꯨꯝ ꯏꯪꯉꯤꯅ ꯑꯗꯒꯤ ꯂꯦꯚꯦꯟꯗꯔꯁꯨ ꯁꯪꯅꯩ
ꯎꯝ ꯁꯥꯎꯅꯩꯗꯕꯨꯗꯤ
ꯃꯣꯏꯅ ꯁꯥꯔꯤ ꯌꯨꯝ ꯄꯔꯦꯡꯗꯨꯗ ꯅꯠꯇ꯭ꯔꯣ ꯅꯣꯏꯒꯤ ꯍꯌꯦꯡꯋꯥꯏ ꯍꯣꯡꯗꯣꯔꯛꯇꯣꯏꯁꯦ
ꯎꯝ ꯅꯠꯇꯦ ꯑꯩꯈꯣꯏꯗꯤ ꯑꯩꯈꯣꯏ ꯂꯩꯔꯤꯁꯦ ꯑꯗꯨꯝ ꯁꯥꯗꯣꯏꯅꯦ
ꯅꯣꯏ ꯂꯩꯗꯨꯒꯤ ꯃꯃꯥꯡꯒꯤ ꯍꯤꯡꯒꯣꯜꯗꯨꯗ
ꯑꯥ ꯑꯥ ꯏꯪꯈꯣꯜꯁꯤꯗ ꯃꯃꯥꯡꯁꯦ ꯈꯔ ꯂꯩꯔꯦ ꯑꯩꯈꯣꯏꯅ ꯍꯧꯖꯤꯛ ꯂꯩꯔꯤꯕ ꯌꯨꯝꯐꯝꯁꯦ ꯑꯗꯨꯝ ꯁꯥꯔꯅꯤ
ꯎꯝ
ꯍꯥꯏꯗꯤ ꯑꯩꯈꯣꯏꯗꯣ ꯃꯅꯤꯡꯗ ꯊꯣꯛꯑꯔꯣꯏꯕ ꯑꯁꯨꯝ ꯃꯃꯥꯡꯗ ꯊꯣꯛꯑꯅꯦꯕ ꯑꯗꯨꯗꯨꯅ ꯑꯗꯨꯝ ꯃꯃꯥꯡꯗ ꯁꯥꯥꯟꯒꯗꯕ ꯎꯝ ꯑꯗꯨꯅ ꯑ ꯆ ꯆꯥꯎꯊꯣꯛ ꯆꯠꯁꯤꯟꯁꯤꯗ ꯒꯥꯔꯤ ꯀꯩꯀꯩ ꯈꯥꯞꯗꯣꯛ ꯈꯥꯞꯖꯤꯤꯟꯒꯤ ꯈꯔꯕꯨ ꯈꯛꯇꯕ ꯌꯥꯔꯣꯏꯗꯅ
ꯌꯥꯔꯣꯏ ꯁꯨꯃꯥꯡꯗ ꯊꯝꯃꯛꯇꯣꯏꯅꯤꯅ
ꯑꯥ ꯊꯝꯃꯛꯇꯣꯏꯅꯦ ꯑꯩꯈꯣꯏ ꯁꯤ ꯂꯩꯔꯤꯁꯤꯗ ꯑꯗꯨꯝ ꯆꯥꯎꯔ ꯍꯥꯏꯗꯤ ꯃꯊꯪ ꯃꯈꯥ ꯁꯥꯔꯛꯄꯗꯗꯤ ꯆꯥꯎꯔꯅꯤꯅ ꯏꯉꯣ ꯀꯥꯃꯃ ꯊꯣꯛꯂꯛꯑꯁꯨ ꯐꯅꯌꯥꯝ ꯆꯥꯎꯔꯣꯏꯗ꯭ꯔꯣ ꯌꯦꯡꯉꯣꯅꯦ ꯑꯩꯈꯣꯏ ꯀꯥꯗꯗꯤ ꯑꯗꯨꯝ ꯑꯩꯈꯣꯏ ꯀꯥꯗꯣ ꯀꯩꯁꯨ ꯌꯥꯝ ꯄꯤꯛꯇꯦꯅ ꯑꯗꯨ ꯑꯩꯈꯣꯏ ꯑꯩꯈꯣꯏ
ꯍꯛ
ꯆꯥꯎꯔꯅꯤ ꯑꯩ ꯈꯝꯕꯗꯣ
ꯑꯗꯨꯝ ꯃꯄꯥꯟꯗ ꯌꯦꯡꯕꯗ ꯄꯤꯛꯅ ꯃꯥꯟ ꯇꯔꯁꯨ ꯃꯅꯨꯡ ꯆꯪꯉꯒ ꯑꯗꯨꯝ ꯆꯥꯎꯕꯅꯦꯕ ꯀꯥꯁꯦ
ꯆꯥꯎꯋꯤ ꯆꯥꯎꯋꯦ ꯃꯣꯏꯁꯨ ꯃꯄꯥꯟꯅꯤ ꯅꯨꯄꯤꯦꯛꯄ ꯋꯥꯕ ꯋꯥꯅꯤ ꯃꯅꯨꯡ ꯆꯪꯁꯦ ꯑꯗꯨꯝ ꯆꯥꯎꯋꯦꯕ ꯑꯩꯗꯤ ꯃꯅꯤꯡꯗ ꯑꯃꯨꯛ ꯁꯥꯡꯗꯣꯔꯛꯄꯅꯤꯅ ꯑꯗꯣ ꯑꯩꯈꯣꯏꯅ ꯑꯃꯨꯛ ꯈꯔ ꯄꯥꯛꯑꯦꯀꯣ ꯂꯝꯁꯦ ꯃꯣꯏꯅ ꯑꯃꯨꯛ ꯈꯔ ꯆꯞꯄ꯭ꯔꯥ ꯑꯩꯈꯣꯏꯅ ꯑꯃꯨꯛ ꯈꯔ ꯄꯥꯛꯑꯦ ꯑꯗꯩ ꯁꯥꯡꯕꯁꯨ ꯑꯩꯈꯣꯏꯅ ꯎꯗꯤ ꯍꯦꯜꯂꯦ ꯑꯃ
ꯑꯩꯈꯣꯏꯗꯤ ꯃꯩꯁꯨ ꯂꯥꯛꯇꯦ
ꯑꯩꯈꯣꯏꯁꯨ ꯂꯥꯛꯇꯦ ꯆꯞ ꯃꯥꯟꯅꯩ ꯑꯩꯈꯣꯏꯁꯨ ꯃꯨꯠꯈꯤꯕ ꯉꯍꯥ ꯑꯣꯏꯔꯦ ꯍꯗꯅꯦ ꯑꯩꯁꯦ ꯑꯩꯈꯣꯏꯁꯨ ꯃꯨꯠꯈꯤꯕ ꯉꯍꯥ ꯑꯣꯏꯅꯤ ꯑꯩ ꯐꯃꯨꯡꯅꯤ ꯍꯤꯞꯄꯒ ꯐꯃꯨꯡ ꯄꯣꯊꯥꯔꯝꯕꯅꯦ ꯑꯗꯨ
ꯀꯔꯤ ꯀꯩꯗꯧꯔꯦ ꯍꯥꯏꯕꯅꯣꯕ ꯃꯣꯏꯅ ꯃꯩ ꯃꯨꯠꯊꯠꯂꯛꯏꯁꯦ
ꯈꯪꯗꯦ ꯃꯩ ꯐꯥꯎ ꯃꯨꯠꯇ ꯃꯨꯠꯂꯦ ꯑꯗꯣ ꯃꯟꯗꯦꯒꯤ ꯑꯗꯣ ꯃꯟꯗꯦꯒꯤꯗ ꯀꯝ ꯇꯧꯕ
ꯑꯣ ꯉꯟꯅ
ꯄꯨꯡ ꯀꯌꯥ ꯂꯥꯛꯑꯣꯕꯥ
ꯉꯟꯇꯥꯥꯅ ꯂꯥꯛꯑꯣ ꯅꯝꯕꯣꯜꯐꯧ ꯂꯥꯛꯄꯤꯔꯒꯦ ꯑꯩ
ꯑꯁꯦꯡ ꯕꯩꯔꯣ
ꯏ ꯃꯁꯛꯁꯤꯒ ꯑꯥꯁꯦꯡ ꯕꯩꯔꯥ ꯀꯥꯏꯅꯥ
ꯊꯃꯣꯏꯁꯤꯗ ꯀꯩꯅꯣꯝꯃ ꯐꯥꯎꯋꯦ
ꯑ ꯈꯣꯡꯅ ꯆꯠꯂꯔꯣꯏ ꯍꯥꯏꯕꯁꯤ ꯋꯥꯈꯜ ꯀꯟꯅꯅꯪ ꯈꯂꯗꯏ ꯆꯁꯦ
ꯍꯣꯏ ꯑꯩ ꯈꯣꯡꯅ ꯆꯠꯂꯔꯣꯏ ꯑꯩ ꯈꯜꯂꯔ ꯑꯩꯁꯨ ꯈꯣꯡꯅ ꯆꯠꯂꯔꯣꯏ ꯇ ꯋꯥꯈꯜꯁꯤꯗꯥꯅꯤ ꯑꯩꯅꯥ ꯈꯜꯂꯤꯖꯦ
ꯂꯝꯝꯣꯜꯒꯦ ꯑꯩꯈꯣꯏꯌꯨꯝꯕ ꯈꯣꯡ ꯂꯥꯛꯑꯣ ꯍꯥꯏꯔꯗꯤ ꯑꯩꯅ ꯍꯤ ꯍꯤ ꯂꯩꯕꯨꯗꯤ ꯂꯩ ꯑꯩꯈꯣꯏ ꯊꯛꯅꯕꯒꯤ ꯂꯩꯀꯥꯏꯐꯧꯛꯇꯤ ꯑꯗꯨꯝ ꯆꯦꯟꯕꯅꯦꯕ ꯅꯝꯕꯣꯜꯗꯒꯤ ꯒꯥꯔꯤꯗꯣ ꯍꯧ ꯄꯨꯈ꯭ꯔꯝꯕ ꯃꯣꯏꯒꯤ ꯀꯩꯅꯣꯒꯤ ꯂꯩ ꯏꯀꯥꯏꯗꯣ ꯑꯗꯨꯁꯨ ꯅꯝꯕꯣꯜ ꯕꯖꯥꯔꯗꯒꯤ ꯑꯗꯨꯝ ꯇꯣꯡꯕ ꯌꯥꯏꯑꯕꯀꯣ ꯑꯗꯨꯒ ꯃꯩꯆꯥꯎꯁꯨ ꯑꯗꯨꯝ ꯌꯧꯕꯅꯤ
ꯑꯗꯨꯗꯤ ꯑꯩ ꯅꯪ ꯄꯨꯡ ꯀꯌꯥꯗ ꯆꯠꯄ ꯌꯥꯅꯤꯗꯣ ꯍꯥꯏꯔꯛꯑꯣꯅꯦ ꯑꯩ ꯄꯨꯡ ꯅꯤꯄꯥꯟꯗ ꯍꯥꯏꯒꯠꯂꯛꯑꯣꯔꯥ ꯅꯠꯇ꯭ꯔꯒ ꯇꯔꯦꯠꯇ ꯍꯥꯏꯒꯠꯂꯛꯑꯣꯔꯥ
ꯅꯤꯄꯥꯟꯗ ꯍꯥꯏꯒꯠꯂꯑ ꯌꯥꯅꯤꯗ ꯃꯣꯏ ꯆꯥꯛꯇꯣ ꯑꯩꯈꯣꯏꯅ ꯀꯩꯁꯨ ꯁꯤꯜꯂꯨ
ꯑꯪ ꯁꯤꯜꯂꯨꯗꯣ ꯅꯠꯇꯦ ꯑꯗꯣ ꯆꯥꯛꯁꯦ ꯃꯣꯏꯅꯒ ꯑꯩꯉꯣꯟꯗ ꯍꯤꯟꯖꯥꯡ ꯅꯥꯄꯤ ꯁꯦꯝꯕꯒꯤ ꯈꯣꯠꯄꯒꯤꯩ ꯍꯥꯏꯔꯛꯑꯦꯕ ꯑꯩꯅ ꯀꯣ ꯏꯤꯟꯖꯥꯡꯅ ꯅꯨꯄꯤꯕꯨ ꯁꯦꯝꯗꯣꯔꯤꯒ ꯍꯥꯏꯕ ꯍꯥꯏꯗꯤ ꯑ ꯃꯥ ꯑꯩꯈꯣꯏ ꯁꯤꯒꯤ ꯑꯃ ꯀꯩꯅꯣ ꯇꯧꯅꯤ ꯈꯣꯠꯅꯤ ꯍꯥꯏꯗꯅ ꯑꯃ ꯍꯥꯏꯗꯤ ꯁꯤꯡꯖꯨ ꯒꯨꯝꯕ ꯃꯌꯥꯟꯗꯨ ꯌꯥꯝ ꯁꯦꯝ ꯈꯣꯠ ꯑꯗꯨꯠꯇꯅ ꯑꯗꯨꯒꯨꯝꯕꯗꯤ ꯌꯥꯎꯗ꯭ꯔꯦꯅ ꯃꯔꯣꯏ ꯍꯥꯏꯗꯤ ꯉꯥ ꯊꯣꯡꯕꯅꯤꯅ ꯃꯔꯣꯏ ꯃꯄꯥꯡ ꯑꯗꯨꯗ ꯍꯥꯏꯕ ꯑꯃ ꯌꯥꯎꯗ꯭ꯔꯦꯅꯤꯅ ꯀꯩꯁꯨ ꯑꯃ ꯁꯥ ꯊꯣꯡꯕꯒꯤ ꯇꯤꯜꯍꯧ ꯆꯔꯝꯗꯣ ꯈꯛꯇ ꯉꯥꯏꯔꯦꯕ
ꯑꯗꯨꯗꯤ ꯃꯣꯏꯅ ꯇꯧꯔꯁꯨ ꯌꯥꯏ ꯀꯩꯅꯣ ꯅꯪꯉꯣꯟꯗ ꯍꯥꯏꯔꯛꯏꯗꯨꯣ ꯀꯅꯥꯅꯅꯣ
ꯀꯩꯅꯣꯗꯧꯅ ꯑꯩꯈꯣꯏꯒꯤ ꯃꯀꯣꯛ ꯂꯤꯗꯔꯗꯨꯅ
ꯏꯁ
ꯑ ꯑꯗꯣ ꯍꯥꯏꯗꯤ ꯑꯩꯅ ꯑꯩꯅ ꯑꯩꯈꯣꯏꯗꯤ ꯌꯥꯎꯔꯣꯏꯗꯣꯏꯅꯤꯅ ꯅꯣꯏ ꯅꯣꯏ ꯅꯨꯄꯥ ꯑꯗꯨꯝ ꯇꯧ ꯇꯥꯕꯅꯤꯅꯦ ꯍꯥꯏꯗꯤ ꯅꯣꯏ ꯅꯨꯄꯥꯥꯟ ꯇꯧꯗ ꯑꯗꯣ ꯀꯩꯁꯨ ꯅꯠꯇꯦꯕ ꯍꯥꯏꯗꯤ ꯑꯗꯣ ꯑꯩꯈꯣꯏ ꯑꯩꯈꯣꯏꯗ ꯍꯥꯏꯔꯛꯑꯁꯨ ꯑꯩꯈꯣꯏ ꯅꯨꯄꯤꯁꯤꯅ ꯑꯝꯇ ꯂꯥꯛꯑꯣꯏꯕ ꯑꯩꯈꯣꯏ ꯅꯪ ꯅꯪ ꯑꯩ ꯈꯔ ꯑꯥꯡꯉꯟꯕ ꯈꯔ ꯆꯠꯄ ꯀꯥꯡꯕꯨ ꯈꯣꯏ ꯍꯣꯏ ꯍꯣꯏ ꯈꯔ ꯑꯗꯨꯝ ꯇꯧꯅꯦꯕ ꯍꯪꯉꯅꯕ ꯑꯩꯅ ꯍꯥꯏꯁꯦ
ꯃꯤꯅ ꯀꯦꯔ ꯀꯦꯔ ꯂꯥꯛꯅꯔꯒ
ꯎꯝ ꯑꯦ ꯑꯩꯒꯤ ꯐꯨꯔꯤꯠ ꯑꯃ ꯆꯦꯟꯕꯗꯣ ꯁꯦꯒꯥꯥ ꯍꯤꯛꯇꯕꯤꯗꯣ
ꯎꯝ
ꯑꯗꯨꯗꯣ ꯂꯥꯛꯑꯦ
ꯂꯥꯛꯑꯦ ꯍꯥꯏꯔꯛꯏꯔꯣ ꯑꯃꯗꯨꯅ
ꯂꯥꯛ ꯑ ꯅꯠꯇꯦ ꯑꯩꯉꯣꯟꯗ ꯅꯍꯥꯟ ꯐꯣꯟ ꯇꯧꯔꯛꯑꯝꯃꯤ ꯑꯥꯗ
ꯑ ꯅ ꯀꯩꯅꯣꯗ ꯌꯦꯡꯍꯜꯂꯣ ꯌꯥꯗ꯭ꯔꯣ ꯃꯗꯨꯗ ꯐꯖꯕ ꯐꯖꯗꯕ꯭ꯔꯥ ꯑꯗꯣ
ꯑꯁ ꯁꯥꯏꯖꯇꯨꯁꯨ ꯑꯩ ꯂꯩꯇ꯭ꯔꯕꯅꯤꯅ ꯌꯦꯡꯉ ꯌꯥꯗꯗꯤ ꯁꯠ ꯁꯠ ꯁꯠ ꯑꯃꯨꯛ ꯆꯥꯔꯝꯗ꯭ꯔ ꯈꯣꯠꯂꯝꯗ꯭ꯔꯁꯨ ꯍꯟ ꯌꯥꯗ ꯇꯧꯗꯣ ꯑꯁ ꯌꯥꯏꯔ ꯑꯩ ꯑꯗꯨꯝ ꯃꯥ ꯃꯥ ꯂꯩꯕ ꯕꯅꯦ ꯃꯥ ꯂꯩ ꯍꯧꯕꯅꯦ
ꯃꯥꯗꯤ ꯌꯥꯎꯔꯣꯏꯗꯣꯏꯖꯥꯠꯂꯥ
ꯑꯦ ꯍꯪꯅꯗꯦꯅꯦ ꯑꯩꯁꯨ ꯍꯪꯒꯦ ꯈꯜꯂ ꯑꯗꯨꯝ ꯀꯥꯎ ꯂꯩꯔꯦꯕ ꯌꯥꯎꯗꯣꯏ ꯍꯥꯏꯕꯅꯤ ꯀꯩꯗꯧꯕ ꯌꯥꯎꯗ꯭ꯔꯤꯅꯣ ꯀꯔꯤꯅꯣ ꯑꯗꯨ ꯌꯥꯎꯅꯤꯡꯗ꯭ꯔꯗꯤꯁꯨ ꯈꯪꯗ꯭ꯔꯦ ꯃꯥ ꯃꯥ ꯊꯕꯛ ꯂꯩꯔꯝꯕꯅꯤ ꯈꯪꯗꯦꯀꯣ ꯍꯣꯏ ꯍꯣꯏ ꯍꯥꯏꯗꯤ ꯃꯥꯏ ꯊꯕꯛ ꯂꯩꯔꯝꯗ꯭ꯔꯗꯤ ꯈꯪꯗꯦ ꯍꯥꯏꯗꯤ ꯃꯥꯏ ꯊꯕꯛ ꯂꯩꯔꯝꯃ ꯈꯪꯗꯦꯕ ꯃꯣꯏ ꯀꯩꯀꯩ ꯆꯠꯅꯤ ꯈꯣꯠꯅꯤ ꯀꯥꯏꯅꯀꯣ ꯑꯗꯨꯒꯨꯝꯕ
ꯀꯩꯅꯣꯒꯗꯤ ꯊꯝꯍꯧꯕꯅꯦ
ꯑꯥ ꯑꯥ ꯃꯣꯏ ꯀꯩꯅꯣ ꯂꯩꯕꯅꯦ ꯉꯁꯤꯗꯣ ꯃꯣꯏꯒꯤ ꯐꯤꯌꯔꯋꯦꯜ ꯄ꯭ꯔꯣꯒꯥꯥꯝ ꯂꯩꯕꯅꯦ ꯑꯩꯁꯦ ꯑꯗꯨꯁꯨ ꯂꯩꯕꯗꯨꯗ ꯑꯃꯨꯛꯁꯨ ꯃꯣꯏꯅ ꯑꯃꯨꯛ ꯅꯨꯡꯉꯥꯏꯔꯣꯏꯗ꯭ꯔꯥ ꯈꯜꯂ ꯑꯩꯁꯦ ꯈꯟꯗꯤꯦ ꯈꯜꯂꯝꯃꯦꯕ ꯑꯗꯨꯑꯣꯏꯁꯨ ꯍꯥꯏꯗꯤ ꯀꯩꯁꯨ ꯀꯥꯏꯗꯦꯗꯅ ꯃꯥꯥꯏꯒꯤ ꯑꯣꯏꯗꯕꯅꯤꯅ ꯅ ꯇꯣꯗꯤ ꯐꯨꯜꯂꯦ ꯍꯥꯏꯦꯕ ꯀꯔꯤꯗꯣ ꯍꯗ
ꯃꯣꯏꯒꯤꯁꯦ ꯐꯤꯔꯋꯦꯜ ꯇꯧꯊꯣꯛꯈ꯭ꯔꯕ
ꯍꯥꯥ
ꯃꯣꯏꯒꯤꯁꯦ ꯐꯦꯔꯋꯦꯜ ꯇꯧꯊꯣꯛꯈ꯭ꯔꯕ
ꯑꯗꯛ ꯊꯣꯛꯣꯛꯈ꯭ꯔꯦ ꯃꯣꯏ ꯕꯤꯍꯦꯕꯔꯗꯊꯣꯛꯈ꯭ꯔꯦ ꯃꯣꯏ ꯁꯤꯡꯒꯔ ꯀꯧꯗꯧꯔꯣ ꯍꯪꯗꯦ
ꯑꯩꯈꯣꯏꯒꯤꯗꯤ ꯑꯗꯨꯝ ꯄꯨꯜꯂꯛꯇꯣꯏꯅꯤꯅ ꯑꯗꯨꯒꯨꯝꯕ ꯈꯔꯗꯤ ꯌꯥꯎꯔꯅꯤ ꯅꯠꯇ꯭ꯔꯥ
ꯍꯣꯏꯣꯏꯔꯒ ꯍꯥꯏꯈꯤꯕꯅꯦ ꯑꯩꯅꯠꯀꯔ ꯑꯗꯨꯒꯨꯝꯕ ꯋꯥ ꯈꯔ ꯍꯥꯏꯈꯤꯅꯤꯦ ꯑꯩ ꯚ ꯍꯥꯏꯗꯤ ꯁꯨꯃꯥꯏꯅ ꯃꯥꯅ ꯑꯩꯉꯣꯟꯗ ꯐꯥꯒꯤ ꯇꯧꯔꯛꯄꯅꯤꯗ ꯑꯃ ꯁꯤꯡꯒꯔ ꯈꯔ ꯐꯥꯎꯕ ꯑꯃ ꯀꯧꯅꯤ ꯈꯣꯠꯅꯤꯡ ꯀꯥꯏꯗꯣꯔꯛꯄ ꯑꯩꯅ ꯏꯁ ꯅꯣꯏꯒꯤ ꯑꯗꯨꯒꯤ ꯁꯦꯜꯕꯨ ꯂꯩꯕ꯭ꯔꯅꯦꯅ ꯍꯥꯏꯕ ꯑꯩꯅ ꯑꯗꯨ ꯂꯩꯅꯤ ꯍꯥꯏꯗꯨꯗꯤ ꯃꯥꯅ ꯃꯥ ꯃꯥꯅ ꯁꯛꯇꯣꯏꯅꯦꯌꯦ ꯑꯩꯅ ꯑ ꯑꯩꯅ ꯎ ꯑꯗꯨꯗꯤ ꯌꯥꯔꯦ ꯌꯥꯔꯦ ꯍꯥꯏꯔꯝꯕꯅꯦꯕꯀꯣ ꯑꯩꯗꯤ ꯌꯥꯏ ꯌꯥꯅꯤ ꯁꯧꯔꯅ ꯇꯣꯛ ꯌꯥꯏ ꯍꯔꯦ ꯌꯥꯔ
ꯐꯔꯦ ꯑꯗꯨꯅ ꯈꯗꯥꯡꯁꯤ ꯑꯗꯅꯦ ꯎꯔꯤꯡꯊꯦꯡ ꯌꯥꯗꯕꯤꯗꯣ ꯊꯨꯡꯉꯦ ꯍꯥꯏꯕ
ꯎꯝ ꯅꯪ ꯈꯗꯥꯡ ꯅꯠꯇꯦ ꯑꯩꯒꯤ ꯆꯤꯝꯕꯥꯜꯁꯤꯗꯀꯣꯏꯅ ꯍꯥꯏꯕꯗꯣ ꯆꯤꯝꯕꯥꯥꯟꯁꯤꯅꯅꯦ ꯍꯥꯏꯗꯤ ꯀꯗꯏꯩꯅꯣ ꯆꯤꯝꯕꯥꯜꯁꯦ ꯌꯥꯝꯅ ꯄꯣꯝ ꯑꯃ ꯂꯩꯔꯦ ꯍꯥꯏꯕ ꯑꯩ ꯍꯧꯖꯤꯛ ꯆꯤꯝꯕꯥꯜ ꯁꯣꯝ ꯅꯥꯀꯟ ꯁꯥꯏꯠꯀꯤ ꯌꯦꯠ ꯊꯪꯕ ꯁꯥꯏꯠꯁꯦ ꯁꯤꯒꯤꯅꯦ ꯑꯃ ꯃꯩ ꯃꯆꯤꯟꯁꯦ ꯑꯉꯧꯕ ꯑꯣꯏꯅ ꯂꯩꯇꯦꯕ ꯈꯪꯉꯕ
ꯃꯥꯟꯅꯩ ꯃꯥꯟꯅꯩ ꯌꯥꯝ ꯃꯥꯟꯅꯩꯀꯣ ꯌꯦꯠ ꯊꯪꯕꯗꯗꯤ ꯑꯩꯁꯨ ꯆꯖꯤꯤꯝꯕꯥꯟꯒꯤ
ꯍ ꯑꯉꯧꯕ ꯑꯣꯏꯅ ꯂꯩꯇꯦꯕ ꯑꯉꯧꯕ ꯑꯃ ꯃꯆꯥ ꯄꯤꯇ꯭ꯔꯨꯛꯀ ꯑꯉꯧꯕ ꯑꯃꯗꯤ ꯎꯏꯑꯕ ꯍꯪꯕ꯭ꯔꯥ ꯃꯥꯏ ꯃꯆꯤꯟꯁꯦ ꯑꯗꯨꯒꯅꯦ ꯊꯦꯡꯉꯨ ꯅꯣꯛꯄꯗꯒ ꯊꯦꯡꯕꯗꯒ ꯑꯗꯨꯃꯥꯏꯅ ꯃꯦꯠꯀꯦ ꯀꯥꯏꯅ ꯊꯦꯡꯕꯗꯒ ꯌꯥꯝ ꯅꯥꯕꯗꯣ ꯑꯩ ꯃꯦꯠꯄ ꯉꯝꯗꯕꯗꯣ ꯍꯪꯕ ꯑꯗꯨ ꯑꯣꯏꯔꯦꯕ ꯑꯗꯨꯗꯨꯒ ꯆꯤꯝꯕꯥꯜꯁꯦ ꯌꯥꯎꯅ ꯍꯥꯏꯐꯦꯠ ꯄꯣꯝꯈꯠꯂꯒ ꯂꯩꯔꯦ ꯍꯥꯏꯕ ꯇꯧꯔꯤꯁꯦ
ꯑꯩꯅ ꯉꯔꯥꯡ ꯊꯣꯛꯂꯛꯄ ꯑꯗꯨꯅ ꯑꯉꯧꯕꯗꯤ ꯎꯗ꯭ꯔꯤ
ꯑꯩꯗꯤ ꯀꯨꯏꯔꯦ ꯑꯩ ꯀ ꯌꯥꯝꯅꯃꯤꯁꯤ
ꯑꯗꯣ ꯈꯖꯥꯡꯁꯤ ꯐꯗꯅ ꯑꯃ ꯀꯔꯤ ꯈꯨꯅꯥꯎꯕꯤꯃꯨꯛ ꯆꯥꯎꯕ ꯑꯃ ꯂꯩꯔꯦꯕ ꯃꯅꯨꯡꯗ ꯃꯄꯥꯟꯗꯗꯤ ꯎꯗꯕꯤꯗꯣ ꯈꯪꯕ꯭ꯔꯥ
ꯇ ꯀꯪꯂꯩ
ꯍꯣꯏ ꯍꯣꯏ ꯍꯣꯏ ꯑꯗꯨ ꯇꯧ ꯂꯩꯔꯦ ꯍꯥꯏꯕ
ꯑꯥ ꯑꯩꯅ ꯉꯁꯥꯏ ꯁꯣꯝ ꯅꯥꯀꯟ ꯈꯗꯥꯥꯡ ꯁꯥꯏꯕ ꯍꯥꯏꯁꯤꯗ ꯑꯃꯨꯛ ꯈꯔ ꯃꯆꯥ ꯑꯃ ꯊꯣꯛꯑꯕꯅꯤ ꯃꯦꯊꯣꯛꯈ꯭ꯔꯦ ꯍꯥꯏꯗꯤ ꯑꯗꯨꯗꯤ ꯃꯥꯏ ꯃꯔꯣꯡꯗꯣ ꯃꯨꯍꯜꯂꯕ
ꯎꯝ ꯍꯣꯏ ꯃꯆꯥ ꯊꯣꯛꯄꯗꯨꯗꯤ ꯀꯔꯤꯝ ꯈꯟꯗꯦ ꯍꯥꯏꯕ ꯁꯨꯃꯥꯏꯅ ꯑꯆꯧꯕ ꯊꯣꯛꯂꯛꯄꯁꯤꯗꯤ
ꯑꯗꯣ ꯇꯪꯉꯒ ꯂꯩꯕ ꯅꯥꯕꯅꯦ ꯍꯥꯏꯕ ꯑꯩꯁꯨ ꯁꯤꯗ ꯂꯥꯏꯕꯛꯇ ꯑꯃ ꯇꯪꯉꯒ ꯂꯩꯔꯦ ꯍꯧꯖꯤꯛ ꯍꯧꯖꯤꯛꯄꯨ ꯍꯟꯖꯤꯟꯗ꯭ꯔꯤ ꯑꯗꯨꯝꯇꯪꯒ ꯂꯩꯔꯗꯨ ꯑꯗꯨꯝ ꯀꯗꯥꯩꯅꯣ ꯈꯪꯗꯦ ꯇꯪꯉꯒ ꯀꯩꯅꯣ ꯂꯩꯅꯤꯡꯉꯕ꯫
ꯈꯗꯥꯡꯗ ꯊꯨꯡꯕꯁꯦ ꯏꯁꯇ꯭ꯔꯦꯁ ꯂꯩꯕꯒꯨꯝꯕ ꯃꯇꯝ ꯌꯧꯔꯛꯄꯒꯨꯝꯕ ꯑꯗꯨꯃꯥꯏꯅ ꯇꯧꯋꯦ ꯍꯥꯏ ꯑꯗꯣ ꯀꯔꯝꯕꯩꯅꯣ ꯈꯪꯗ꯭ꯔꯦ ꯑꯩꯁꯦ
ꯑꯩꯗꯤ ꯇꯧꯋꯦ ꯑꯩꯗꯨꯗꯣ ꯑꯗꯨꯅ ꯍꯥꯏꯔꯤꯗꯣ ꯆꯨꯝꯃꯦꯕꯀꯣ ꯑꯗꯣ ꯑꯩꯗꯤ ꯁ꯭ꯇ꯭ꯔꯦꯁꯀꯤ ꯅꯠꯇꯦꯕ ꯑꯩꯒꯤ ꯑꯗꯨꯝ ꯍꯥꯏꯗꯤ ꯃꯇꯝꯗꯨꯒꯤ ꯑꯗꯨꯝ ꯍꯥꯏꯗꯤ ꯂꯥꯛꯑꯝꯗꯥꯏꯁꯨ ꯂꯣꯏꯔꯝꯗꯣꯏ ꯂꯣꯏꯈ꯭ꯔꯦ ꯍꯥꯏꯈꯤꯕꯒꯤꯁꯨꯀꯣ ꯑꯗꯒꯤ ꯈꯔ ꯂꯥꯛꯇꯕ ꯋꯥꯠ ꯍꯥꯏꯕꯒꯤꯁꯨ ꯑꯗꯨꯝ ꯑꯗꯨꯃꯥꯏꯅ ꯇꯧꯒ ꯂꯩ ꯍꯥꯏꯕ ꯑꯗꯨꯝ ꯈꯣꯏꯗꯧ ꯁꯥꯎꯅꯤꯡꯉꯦꯕ ꯑꯩꯗꯤ ꯍꯣꯔꯃꯣꯟ ꯆꯦꯟꯖ ꯇꯧꯕꯩ ꯈꯪꯉꯕ
ꯑꯗꯨꯅꯦ ꯍꯥꯏꯖꯦ ꯑꯗꯨ ꯌꯧꯗꯤ ꯌꯧꯔꯛꯑꯕꯅꯦ ꯑꯗꯨꯒꯤ ꯃꯥꯜꯂꯦꯕ ꯑꯩꯁꯦ
ꯄꯪꯊꯣꯛ ꯊꯣꯛꯏ ꯎꯔꯤꯡꯗ ꯆꯥꯡ ꯅꯥꯏꯅ ꯂꯥꯛꯄ꯭ꯔꯥꯁꯨ ꯁꯨꯡꯂꯥꯛ ꯂꯥꯛꯇꯦꯗ
ꯖꯒꯣꯏ ꯁꯥ ꯂꯩꯔꯦ ꯃꯥꯏꯖꯤꯗ ꯃꯣꯏ ꯃꯌꯥꯝ ꯆꯪꯖꯤꯜꯂꯒ
ꯆꯪꯖꯤꯜꯂꯒ ꯖꯒꯣꯏꯖꯤꯅ ꯉꯍꯥꯛ ꯂꯩꯔ ꯗꯤꯡ ꯇꯦꯡ ꯇꯥꯡ ꯗꯤꯡꯇꯦꯡ ꯇꯥꯡ ꯍꯥꯏꯅ
ꯊꯥꯕꯜ ꯆꯣꯡꯖꯜꯂꯦ ꯍꯥꯏꯕ
ꯑꯗꯨꯅꯦ ꯑꯗꯣ ꯑꯩ ꯊꯝꯃꯒꯦ
ꯍꯣꯏ ꯍꯣꯏ ꯍꯣꯏ
ꯅꯪ ꯑꯃꯨꯛ ꯇꯧꯔꯣꯀꯣ
ꯎꯝ ꯎꯝ
ꯑ